ꯍꯜꯂꯣ ꯇꯔꯕꯣ ꯇꯥꯎ ꯀꯩ ꯇꯧꯉꯤꯅꯣ
ꯍꯤꯞꯄꯒ ꯂꯩꯔꯤꯗ ꯅꯪꯗꯤ
ꯑꯁ ꯆꯞ ꯃꯥꯟꯅꯩ ꯑꯩꯁꯨ ꯍꯤꯞꯂꯒ ꯂꯩꯌꯦ ꯀꯩ ꯃꯊ ꯆꯥꯔꯒꯦ ꯉꯁꯤꯗꯤ
ꯉꯁꯤꯁꯦ ꯍꯋꯥꯏ ꯆꯥꯏꯌꯦ ꯅꯪꯗꯤ
ꯑꯁ ꯑꯩꯗꯤ ꯌꯦꯟ ꯑꯣꯏꯅ ꯇꯧꯋꯦꯗ ꯍꯋꯥꯏꯁꯨ ꯍꯛꯆꯥꯡꯒꯤꯗꯃꯛ ꯌꯥꯝ ꯀꯥꯟꯅꯕ ꯂꯩꯕꯅꯤ
ꯈꯪꯗ꯭ꯔꯦꯗ
ꯂꯧꯈꯠꯄ ꯌꯥꯗ꯭ꯔꯕꯣ
ꯌꯥꯗ꯭ꯔꯅꯦ ꯑꯁ
ꯑꯁ ꯂꯧꯈꯠꯄ ꯌꯥꯗ꯭ꯔꯁꯨ ꯃꯅꯨꯡꯗ ꯊꯥꯗꯔꯗꯤ ꯆꯞ ꯃꯥꯟꯅꯕꯅꯦ
ꯍꯣꯏ
ꯑꯥ ꯀꯃꯥꯏꯅ ꯇꯧꯔꯤꯒꯦ ꯍꯧꯖꯤꯛꯇꯤ ꯑꯥ ꯅꯣꯡ ꯆꯨꯕꯔꯣ ꯅꯣꯡ ꯁꯥꯕ꯭ꯔꯥ ꯀꯃꯥꯏꯅ ꯇꯧꯒꯦ
ꯉꯁꯥꯏꯗꯤ ꯅꯣꯡ ꯆꯨꯕꯅꯦ ꯍꯧꯖꯤꯛ ꯅꯣꯡ ꯁꯥꯈ꯭ꯔꯦ
ꯑꯠꯁꯥ ꯑꯩꯈꯣꯏꯔꯣꯝꯗꯗꯤ ꯅꯣꯡ ꯐꯖꯅ ꯁꯥꯔꯒ ꯂꯩ
ꯑꯥ ꯅꯣꯡ ꯆꯨꯗꯕ꯭ꯔꯣ ꯅꯣꯏꯗꯁꯨ ꯅꯣꯏꯗꯗꯤ
ꯑꯁ ꯉ ꯐꯁꯠꯅꯅꯤ ꯅꯣꯡ ꯆꯨꯕꯅꯤ ꯉꯔꯥꯡꯗꯣ ꯉꯔꯥꯡ ꯅꯨꯡꯗꯥꯡꯗꯣ
ꯑꯣ ꯑꯣ
ꯍꯧꯖꯤꯛꯇꯤ ꯅꯣꯡ ꯆꯨꯔꯦ ꯌꯥꯝ ꯁꯥꯔꯦ ꯍꯧꯖꯤꯛꯇꯤ ꯑꯗꯣ ꯆꯤꯡꯗ ꯂꯩꯕ꯭ꯔꯥ ꯇꯝꯄꯥꯛꯇ ꯂꯩꯕ꯭ꯔꯣ
ꯇꯝꯄꯥꯛꯇ ꯂꯩꯌꯦ
ꯅꯨꯡꯉꯥꯏꯔꯝꯃꯅꯤꯅꯦ ꯇꯝꯄꯥꯛꯇ ꯂꯩꯕ ꯅꯪꯅ ꯍꯦꯟꯅ ꯅꯨꯡꯉꯥꯏꯕꯅꯤ
ꯈꯪꯗꯦꯗ ꯁꯃꯟꯕꯥ
ꯍꯣꯏ ꯀꯔꯤ ꯀꯔꯤ ꯍꯣꯠꯅꯥꯕꯤꯔꯤꯒꯦ
ꯀꯣꯂꯦꯖ ꯀꯥꯔ ꯂꯩꯕꯅꯤꯗ
ꯀꯣꯂꯦꯖ ꯆꯠꯄꯁꯨ ꯅꯨꯡꯉꯥꯏꯕꯅꯤꯍꯦ
ꯈꯪꯗꯦ ꯅꯨꯡꯉꯥꯏꯕ ꯅꯨꯡꯉꯥꯏꯇꯕ ꯑꯗꯨꯝ ꯀꯥꯔꯒ ꯂꯩ ꯃꯤꯅꯦ
ꯎꯝ ꯑ ꯀꯩꯁꯇ꯭ꯔꯤꯝ ꯗꯅꯣ
ꯑꯥꯔꯠꯁꯅꯦ
ꯄꯟꯅꯥꯁꯗꯤ
ꯏꯀꯣꯅꯣꯃꯤꯛꯁ
ꯑꯁ ꯌꯥꯝ ꯐꯩꯌꯦꯀꯣ ꯌꯨꯝꯗ ꯆꯥꯗꯦ
ꯈꯪꯗꯦꯗꯥ
ꯏꯀꯣꯅꯣꯃꯤꯛꯁ ꯇꯝꯕꯁꯤꯡꯁꯦ ꯀꯣꯛ ꯌꯥꯝ ꯂꯩ ꯍꯥꯏꯅ ꯍꯥꯏꯅꯕꯅꯤ
ꯑꯅ ꯂꯩꯒꯗ꯭ꯔꯥ ꯂꯩꯔꯣꯏꯗ꯭ꯔꯥ ꯑꯗꯨꯝ
ꯂꯩꯔꯝꯃꯅꯤꯅ ꯅꯡꯁꯨ
ꯑꯁ ꯈꯪꯖꯔ
ꯑꯩꯈꯣꯏ ꯃꯤꯁꯤꯡꯁꯦ ꯂꯥꯏꯔꯤꯛꯇꯤ ꯄꯥꯔꯗꯤ ꯍꯌꯦꯡꯗꯕ ꯍꯩꯒꯗꯕ ꯉꯥꯛꯇꯅꯦꯕ ꯑꯁ ꯇꯟꯕꯒꯤ ꯂꯥꯏꯔꯤꯛ ꯄꯥꯗꯕꯒꯤ ꯄꯪꯕ ꯋꯥꯅꯤꯕꯀꯣ ꯅꯠꯇ꯭ꯔꯥ
ꯃꯥꯅꯦ ꯃꯥꯅꯦ ꯑꯩꯈꯣꯏꯒꯤ
ꯑꯝ ꯑꯥ ꯑꯁ ꯈꯪꯗ꯭ꯔꯦ ꯑꯁ ꯇꯨꯝꯕꯅ ꯍꯦꯟꯅ ꯐꯥꯔꯦ ꯇꯨꯝꯂꯒ ꯑꯁ ꯉꯥꯔꯥꯡꯗꯣ ꯕꯣꯜ ꯌꯦꯡꯕ꯭ꯔꯣ ꯅꯪ
ꯌꯦꯡꯉꯦ
ꯀꯅꯥ ꯀꯅꯥ ꯇꯧꯒꯦ
ꯕ꯭ꯔꯥꯖꯤꯜꯒ ꯅꯣꯔꯋꯦ ꯇꯧ
ꯅꯦꯃꯥꯔ ꯀꯞꯄꯒ ꯂꯩꯕꯗꯣ ꯄꯨꯛꯅꯤꯡ ꯅꯨꯡꯁꯤꯗ꯭ꯔꯣ
ꯑꯁ ꯌꯥꯝ ꯅꯨꯡꯁꯤꯌꯦ ꯑꯩꯁꯨ ꯑꯁ ꯀꯞ ꯀꯦ ꯇꯧꯕꯅꯤꯅꯦ ꯅꯨꯄꯤ ꯑꯣꯏꯔꯗꯤ ꯀꯞ ꯀꯞꯀꯥꯅꯤ ꯅꯨꯄꯥ ꯑꯣꯏꯕꯒꯤꯅꯦ
ꯆꯨꯝꯃꯤ ꯆꯨꯝꯃꯤ ꯅꯨꯄꯥ ꯀꯞꯄꯁꯦ ꯌꯦꯡꯕ ꯅꯨꯡꯉꯥꯏꯇꯕꯅꯦ
ꯍꯣꯏ
ꯑꯩꯗꯤ ꯌꯦꯡꯍꯧꯗ꯭ꯔꯦ ꯑꯗꯣ
ꯑꯣ꯫
ꯊꯕꯛ ꯇꯧꯔ ꯍꯜꯂꯛꯄꯗ ꯋꯥꯃꯟꯕꯒꯤ ꯇꯨꯝꯊꯣꯛꯈ꯭ꯔꯦ
ꯑꯣ ꯑꯣ
ꯑꯗꯣ ꯀꯔꯤ ꯀꯔꯤꯅꯣ ꯅꯣꯏ ꯅꯣꯏꯁꯨ ꯀꯩꯅꯣ ꯑꯥ ꯀꯣꯂꯦꯖꯀꯤ ꯏꯁꯀꯣꯂꯥꯔꯁꯤꯞꯀꯨꯝꯕ ꯇꯧꯗ꯭ꯔꯣ ꯅꯣꯏꯗꯤ꯫
ꯇꯧꯋꯦ
ꯑꯣꯛꯇꯣꯕꯔ ꯋꯥꯏꯗꯒꯨꯝꯕ ꯂꯥꯛꯀꯗꯕ ꯃꯥꯜꯂꯦꯀꯣ
ꯍꯣꯏ ꯑꯣꯛꯇꯣꯕꯔ ꯅꯠꯇ꯭ꯔꯒ ꯅꯣꯕꯦꯝꯕꯔ ꯁ꯭ꯋꯥꯏꯗꯀꯣ
ꯎꯝ
ꯂꯒꯅꯤ
ꯅꯨꯡꯉꯥꯏꯔꯝꯃꯅꯤ
ꯍꯣꯏ ꯂꯥꯛꯄꯨ ꯂꯥꯛꯑꯗꯤ ꯑꯗꯨꯝ ꯅꯩꯈꯠꯂꯔꯣꯏꯂꯦ
ꯑꯥ ꯀꯩ ꯁꯤꯃꯤꯁꯇꯔꯗ ꯇꯧꯔꯤꯒꯦ
ꯑꯩ ꯍꯟꯗꯛ ꯐꯤꯞ ꯀꯥꯔꯤꯌꯦ
ꯎꯝ ꯀꯣꯂꯦꯖ ꯆꯠꯄꯁꯨ ꯃꯈꯜ ꯑꯃꯗꯤ ꯅꯨꯡꯉꯥꯏꯕꯅꯤꯀꯣ
ꯎꯝ
ꯆꯠꯂꯒ ꯅꯨꯄꯤ ꯐꯖ ꯐꯖꯕꯁꯨ ꯑꯨꯌꯦ ꯅꯠꯇ꯭ꯔꯥ
ꯍꯣꯏ
ꯍꯥꯏ ꯅꯨꯄꯤꯕꯨ ꯄ꯭ꯔꯣꯄꯣꯁ ꯇꯧꯗ꯭ꯔꯁꯨ ꯃꯁꯛ ꯌꯦꯡꯕ ꯃꯇꯝꯗ ꯑꯩꯈꯣꯏ ꯄꯨꯛꯅꯤꯡꯗ ꯀꯩꯅꯣ ꯑꯁ ꯌꯥꯝꯅ ꯁꯥꯟꯇꯤ ꯑꯣꯏꯕ ꯑꯃ ꯂꯩ ꯗꯨꯅ ꯌꯥꯝꯅ ꯄꯤꯁ ꯑꯣꯏꯕ ꯐꯖꯕ ꯌꯦꯡꯕ ꯃꯇꯝꯗ
ꯎꯝ ꯑꯗꯨꯅꯤ
ꯅꯨꯄꯤꯁꯤꯡꯁꯦ ꯊꯤꯕꯅ ꯊꯤꯕꯗꯨꯅ ꯍꯦꯟꯅ ꯄꯨꯛꯅꯤꯡ ꯁꯦꯡꯉꯦ ꯍꯥꯏꯅꯤ ꯅꯠꯇ꯭ꯔꯥ
ꯍꯣꯏ ꯑꯗꯨ ꯆꯨꯝꯃꯦ ꯑꯩꯈꯣꯏꯁꯨ ꯑꯗꯨꯝ
ꯑꯥ ꯅꯪꯅ ꯅꯪꯅ ꯍꯦꯟꯅ ꯈꯪꯒꯗꯧ ꯃꯥꯜꯂꯦꯍꯦ
ꯍꯣꯏ
ꯅꯨꯄꯤ ꯌꯥꯝ ꯀꯣꯏꯔꯝꯃꯅꯤ ꯍꯣꯏ ꯍꯥꯏꯌꯦ
ꯑꯁ ꯅꯨꯄꯤ ꯀꯣꯏꯗꯦꯗ ꯑꯩ ꯑꯗꯨꯒꯨꯝꯕꯗ ꯑꯁ ꯀꯃꯥꯏꯅ ꯍꯥꯏꯒꯗ꯭ꯔꯥ ꯅꯨꯄꯤ ꯀꯣꯏꯕ ꯍꯩꯇꯕꯒꯤ ꯍꯩꯒꯗ꯭ꯔꯥ ꯅꯠꯇ꯭ꯔꯒ
ꯅꯅꯦ ꯅꯅꯦ ꯄꯥꯈꯪ ꯑꯣꯏꯔꯤꯉꯩ ꯃꯇꯝꯗ ꯅꯨꯄꯤ ꯀꯣꯏꯊꯣꯛꯑꯧꯒꯗꯕꯅꯤ ꯅꯠꯇ꯭ꯔꯥ
ꯍꯣꯏ
ꯃꯤ ꯃꯍꯥꯎ ꯃꯍꯥꯎꯗꯁꯨ ꯈꯤꯇꯪ ꯁꯤꯟꯕꯔꯥ ꯈꯥꯕ꯭ꯔꯥ ꯈꯤꯇꯪ ꯌꯥꯟꯕ꯭ꯔꯥ ꯊꯨꯝꯕ꯭ꯔꯥ ꯇꯦꯁ ꯇꯧꯔꯒ ꯇꯧꯕꯗꯨꯅ ꯑꯦꯛꯁꯄꯤꯔꯤꯌꯦꯟꯁ ꯈꯪꯕꯗꯨꯅ ꯍꯦꯟꯅ ꯍꯌꯦꯡ ꯋꯥꯏ ꯌꯪꯒꯔ ꯖꯅꯦꯔꯦꯁꯟ ꯑꯉꯥꯡ ꯃꯇꯝꯗꯨꯗꯁꯨ ꯇꯥꯛꯄꯤꯕ ꯌꯥꯏꯗꯅ
ꯑ ꯌꯥꯏ ꯌꯥꯏ
ꯑꯥ ꯋꯥꯔꯤꯁꯦ ꯌꯥꯝ ꯅꯨꯡꯉꯥꯏꯗꯧ ꯃꯥꯂꯦ ꯍꯧꯖꯤꯛ
ꯑꯥ ꯅꯨꯉꯥꯏꯗꯧ ꯃꯂꯦ
ꯑ ꯐꯨꯕꯣꯜꯒꯨꯝꯕꯗꯤ ꯁꯥꯅꯗ꯭ꯔꯣ꯫
ꯁꯅꯥꯌꯦ ꯐꯨꯠꯕꯣꯜꯗꯤ꯫
ꯍꯟꯗꯛꯁꯦ ꯏꯁꯄꯣꯔꯠꯁꯀꯨꯝꯕ ꯅꯣꯏ ꯀꯣꯂꯦꯖꯀꯨꯝꯕ ꯑꯔꯀꯣꯏꯒꯨꯝꯕ꯫ ꯄ꯭ꯔꯒ ꯀꯩꯅꯣ꯫ ꯇꯤ ꯑꯦꯁ ꯌꯨꯒꯨꯝꯕ ꯇꯧꯗ꯭ꯔꯕꯣ ꯏꯁꯄꯣꯔꯠꯁ
ꯍꯣꯏ ꯍꯟꯗꯛꯇꯤ ꯇꯧꯗ꯭ꯔꯤꯗ ꯉ ꯉꯥꯏꯍꯥꯛ ꯂꯥꯏꯔꯒꯀꯣ ꯑꯩꯗꯤ
ꯍꯣꯏ ꯏꯔꯥꯡ ꯍꯣꯏ ꯍꯣꯏ ꯍꯣꯏ ꯃꯇꯝ ꯁꯨ ꯊꯠꯇꯕꯅꯤꯅꯀꯣ
ꯍꯣꯏ
ꯑꯗꯨꯅ ꯍꯦꯟꯅꯥ ꯐꯥꯔꯦ
ꯍꯣꯏ ꯑꯗꯨꯅ ꯐꯔꯦ
ꯈꯪꯗ꯭ꯔꯦꯗ ꯍꯟꯗꯛꯁꯦ ꯑꯁ ꯄꯩꯁꯥ ꯂꯩꯗꯕꯗꯒꯤ ꯋꯥꯈꯜ ꯅꯥꯔꯒ ꯂꯩꯔꯦꯅꯦ
ꯆꯞ ꯃꯥꯟꯅꯩꯗ
ꯇꯝꯄꯥꯛꯇ ꯂꯩꯕ ꯅꯨꯡꯉꯥꯏꯀꯣ
ꯅꯨꯡꯕꯨꯗꯤ ꯅꯨꯡꯉꯥꯏ ꯍꯣꯏ ꯑꯗꯣ ꯈꯔ ꯁꯥꯃꯟꯕꯒꯤꯀꯣ
ꯑ ꯀꯅꯥ ꯀꯅꯥ ꯂꯩꯔꯤꯕꯅꯣ
ꯏꯃꯥꯥꯟꯅꯥꯕꯥꯒꯥ
ꯑꯥ ꯂꯩꯕ ꯅꯨꯡꯉꯥꯏꯔꯝꯃꯥꯅꯤ ꯅꯣꯏꯁꯦ
ꯍꯣꯏ ꯂꯩꯕꯨꯗꯤ ꯅꯨꯡꯉꯥꯏ ꯑꯗꯣ ꯏꯟꯁꯥꯡ ꯍꯥꯎꯗꯕꯩ ꯋꯥꯅꯤꯗ
ꯑꯥ ꯅꯣꯏ ꯑꯥ ꯁꯤꯕꯂꯤꯡ ꯀꯅꯥ ꯀꯌꯥꯝ ꯌꯥꯎꯒꯦ ꯁꯤꯕꯂꯤꯡ ꯌꯨꯝꯒꯤ ꯃꯤꯁꯤꯡ ꯒ ꯑ ꯅꯨꯄꯥ ꯀꯌꯥꯅꯣ ꯅꯨꯄꯤ ꯀꯌꯥꯅꯣ
ꯅꯨꯄꯥ ꯑꯍꯨꯝ ꯅꯨꯄꯤ ꯑꯃ
ꯑꯆꯥ ꯅꯪꯅ ꯑꯍꯟ ꯂꯣ
ꯑꯩꯅ ꯑꯅꯤ ꯁꯨꯕ ꯏꯌꯥꯝꯕ ꯑꯃꯥ ꯂꯩ
ꯑꯠꯆꯥ ꯑꯠꯆꯥ ꯑꯍꯟꯁꯦ ꯅꯨꯄꯥ ꯑꯣꯏꯔꯦꯀꯣ ꯑꯗꯨꯗꯤ
ꯍꯣꯏ
ꯌꯥꯝ ꯊꯦꯡꯒꯦ ꯑꯍꯟꯁꯦ ꯅꯨꯄꯥ ꯑꯣꯏꯕꯅ ꯍꯦꯟꯅ ꯐꯩ ꯍꯥꯏꯅꯩ
ꯍꯣꯏ ꯎꯝ ꯅꯨꯄꯥ ꯑꯣꯏꯕꯅꯥ ꯍꯦꯟꯅ
ꯎꯝ ꯃꯈꯥꯗ ꯂꯩꯕꯁꯤꯡꯁꯨ ꯑꯗꯨꯝ ꯃꯥꯅ ꯌꯦꯡꯁꯤꯟꯕꯤꯒꯅꯤ ꯅꯠꯇ꯭ꯔꯥ
ꯍꯣꯏ
ꯍꯥꯏꯔꯒ ꯑꯩꯁꯨ ꯑꯩꯈꯣꯏ ꯌꯨꯝꯗ ꯑꯩꯁꯨ ꯑꯍꯟꯅꯦ
ꯑꯣ
ꯑꯍꯟ ꯑꯣꯏꯕꯁꯦ ꯅꯨꯡꯉꯥꯏꯇꯦꯗ ꯑꯉꯥꯡ ꯑꯉꯥꯡ ꯑꯣꯏꯕꯅ ꯍꯦꯟꯅ ꯅꯨꯡꯉꯥꯏꯔꯦ
ꯈꯪꯗꯔ꯭ꯦꯗꯥ
ꯑꯍꯟ ꯑꯣꯏꯕꯗꯤ ꯂꯣꯏꯅ ꯄꯨꯑꯣꯏꯗꯅ ꯁꯦꯀꯦꯟꯗ ꯁꯦꯀꯦꯟ ꯄꯦꯔꯦꯟꯁ ꯍꯥꯏꯇꯥꯔꯦ
ꯎꯝ
ꯕꯔꯣꯗꯤ ꯆ ꯆꯍꯤ ꯀꯌꯥ ꯁꯨꯔꯒ
ꯑꯩ ꯇ꯭ꯋꯦꯟꯇꯤ ꯋꯥꯟ
ꯑꯥ ꯌꯥꯝ ꯐꯩꯇꯦ꯫
ꯌꯥꯝ ꯑꯉꯥꯡ ꯑꯣꯏꯔꯤꯗ ꯑꯩꯗꯤ
ꯑꯩ ꯀꯦꯝ ꯀꯥꯏ ꯗꯦꯇꯥ ꯅꯨꯄꯥꯗꯤ ꯇ꯭ꯋꯦꯟꯇꯤ ꯋꯥꯟ ꯇ꯭ꯋꯦꯟꯇꯤ ꯇꯨ ꯍꯥꯏꯗꯒꯤ ꯀꯩꯅꯣ ꯑ ꯃꯦꯆꯌ‌ꯣꯔ ꯑꯣꯏꯈ꯭ꯔꯕꯅꯦ ꯅꯨꯄꯤꯗꯤ ꯌꯥꯝꯅ ꯊꯨ ꯅꯃꯤꯠ ꯆꯧꯕ ꯑꯩꯈꯣꯏ ꯀ꯭ꯂꯥꯁ ꯇꯦꯟ ꯀꯥꯔꯤꯉꯩꯗ ꯅꯨꯄꯤꯗꯤ ꯑꯩꯈꯣꯏ ꯑꯩꯉꯣꯟꯗꯒꯤ ꯋꯥꯡ ꯋꯥꯡ ꯆꯥꯎꯈ꯭ꯔꯕꯅꯦꯕꯀꯣ
ꯍꯣꯏ
ꯍꯧꯖꯤꯛꯇꯤ ꯅꯨꯄꯤꯁꯤꯡꯗꯨ ꯅꯦꯝ ꯅꯦꯝ ꯅꯦꯝꯗꯅ ꯅꯦꯝꯃꯨꯛ ꯉꯥꯛꯇ ꯑꯩꯈꯣꯏ ꯀ꯭ꯂꯥꯁ ꯅꯥꯏꯟ ꯇꯦꯟ ꯀꯥꯔꯤꯉꯩꯗ ꯃꯣꯏꯁꯦ ꯂꯩꯁꯥꯕꯤ ꯐꯥꯔꯦ ꯅꯨꯄꯥ ꯀ‌ꯣꯏꯔꯦ ꯀꯥꯏꯅ ꯑꯗꯨꯝ ꯇꯧꯁꯜꯂꯛꯦꯕ
ꯎꯝ
ꯑꯈ‌ꯣꯏꯗꯤ ꯍꯧꯖꯤꯛꯁꯦ ꯑꯇꯩꯗ ꯋꯥꯟ ꯇ꯭ꯋꯦꯟꯇꯤ ꯇꯨ ꯁꯨꯔꯁꯨ ꯀ꯭ꯔꯦꯁꯨ ꯀꯥꯏꯗꯦꯕ
ꯍꯣꯏ
ꯑꯩꯁꯨ ꯀꯣꯂꯦꯖ ꯀꯥꯔꯝꯕꯅꯤ ꯇꯝꯄꯥꯛꯇ
ꯑꯧ ꯀꯨꯏꯔꯝꯃꯅꯤꯅꯦ ꯂꯣꯏꯕ
ꯂꯣꯏꯈ꯭ꯔꯦ ꯑꯩꯗꯤ
ꯎꯝ
ꯇꯥꯕ꯭ꯔꯣ
ꯇꯥꯏꯌꯦ ꯇꯌꯦ ꯕ꯭ꯔꯣ
ꯑꯥ ꯇꯨ ꯊꯥꯎꯖꯟ ꯇ꯭ꯋꯦꯟꯇꯤ ꯐꯣꯔꯗ ꯂꯣꯏꯈ꯭ꯔꯦ ꯑꯩꯒꯤꯗꯣ
ꯑ‌ꯣ ꯑꯗꯨꯗꯤ ꯅꯪꯁꯦ ꯏꯌꯥꯝꯕ ꯈꯣꯏꯒꯤ ꯕꯦꯁ ꯑꯦꯔꯥꯝꯒꯅꯤꯅꯦ
ꯈꯪꯗ꯭ꯔꯦ
ꯃꯣꯏꯒ ꯆꯞ ꯃꯥꯟꯅꯔ ꯏꯌꯥꯝꯕ ꯃꯤꯡꯂꯣ
ꯎꯝ
ꯊꯤꯁꯂꯥ
ꯑꯠꯁꯥ ꯑꯣ ꯑꯣ ꯑꯣ ꯌꯥꯝ ꯐꯩ ꯁꯣꯝ ꯆꯤꯡꯗꯒꯦꯅꯦ ꯀꯣ
ꯍꯣꯏ ꯈꯪꯕ꯭ꯔꯣ ꯅꯪ
ꯨ ꯌꯥꯝꯃꯦꯗ ꯏꯃꯥꯟꯅꯕ ꯃꯌꯥꯝꯁꯨ ꯂꯩꯔꯏꯕ
ꯅꯪ ꯍꯥꯏ ꯁ꯭ꯀꯨꯜꯗ ꯀꯥꯏꯗ ꯇꯝꯒꯦ ꯀ꯭ꯂꯥꯁ ꯍꯥꯏꯗꯤ ꯇꯦꯟꯒꯨꯝꯕꯗ
ꯑꯩꯔꯣ
ꯍꯣꯏ
ꯑꯩ ꯆꯤꯟꯗ ꯑꯣꯏꯅ ꯇꯝꯃꯤꯗ
ꯅꯪꯒꯤ ꯃꯤꯡꯁꯦ ꯀꯩꯅꯣ ꯃꯥꯒꯤ ꯃꯃꯥꯟꯅꯕꯒꯤ ꯃꯤꯡ ꯃꯥꯟꯕꯀꯣ
ꯑꯣ
ꯑꯗꯨꯒꯤ ꯅꯪ ꯇꯦꯟ ꯃꯦꯀꯥꯔꯗ ꯇꯝꯂꯝꯕ꯭ꯔꯣ
ꯍꯣꯏ ꯇꯝꯕꯅꯤ ꯅꯪ ꯀꯃꯥꯏꯅꯪ ꯈꯪꯕ꯭ꯔꯣ
ꯏꯌꯥꯝꯕꯁꯨ ꯇꯦꯃꯦꯀꯥꯔ ꯇꯝꯕꯅ‌ꯦ ꯏꯝꯊꯁꯂꯥꯗꯣ
ꯑꯁ ꯂ‌ꯣꯏꯔ‌ꯦ ꯅꯌꯥꯝꯕꯁꯨ ꯒꯔꯨꯞꯇ ꯌꯥꯎꯔꯤ ꯑꯗꯨꯗꯤ
ꯍꯣꯏ ꯑꯩ ꯅꯪꯕꯨ ꯈꯪꯉꯦꯕ ꯅꯪꯒꯤ ꯃꯤꯡ ꯌꯦꯡꯕꯗꯣ
ꯑꯠꯁꯥ ꯑꯁꯥ ꯑꯁꯥ ꯅꯪꯒꯤ ꯃꯤꯡꯗ‌ꯣ ꯀꯩ ꯀꯧꯏ
ꯑꯗꯨꯒꯨꯝꯕ ꯍꯥꯏꯕ ꯌꯥꯗꯦ ꯍꯥꯏꯌꯦꯅꯦ ꯃꯤꯡꯒꯨꯝꯕ
ꯑꯣ ꯑꯗꯣ ꯅꯨꯡꯉꯥꯏꯅ ꯂꯩꯌꯣꯀꯣ
ꯍꯣꯏ ꯍꯣꯏ
ꯍꯜꯂꯤ ꯆꯠꯇ꯭ꯔꯕꯨꯣ
ꯈꯨꯟꯗꯤ ꯍꯣꯏ ꯆꯠꯇ꯭ꯔꯦ ꯑꯩ ꯍꯜꯂꯥꯛꯄꯗ ꯉꯥꯏꯔꯤꯗ ꯂꯥꯁ ꯋꯤꯛ ꯇ꯭ꯋꯏꯁꯗꯦꯗꯒꯤ ꯍꯜꯂꯄ
ꯑ ꯀꯩ ꯀꯣꯂꯦꯖꯇ ꯇꯝꯒꯦ ꯅꯪꯕꯣ
ꯑꯩ ꯗꯤ ꯑ ꯑꯦꯝꯗ ꯇꯝꯃꯦ
ꯑꯥ ꯐꯌꯦ ꯐꯩꯌꯦ ꯅꯦꯝꯕꯕꯨꯗꯤ ꯀꯣꯝꯕ꯭ꯔꯥ ꯃꯔꯛꯇ ꯇꯧꯕ꯭ꯔꯣ
ꯍꯣꯏ ꯑꯗꯨꯝ ꯇꯧꯋꯦꯗ ꯑꯩꯈꯣꯏꯅꯤ ꯑꯁꯤꯗꯗꯤ ꯇꯧꯗꯦꯗ
ꯂꯩꯔꯝꯕꯅꯣ ꯃꯔꯛ ꯃꯔꯛꯇ ꯑꯩ ꯐꯥꯎꯅꯕꯅꯦ ꯅꯝꯕ꯭ꯔ ꯂꯩ ꯑꯩꯉꯣꯟꯗ
ꯑꯣ ꯑꯣ